ꯍꯜꯂꯣ
ꯑꯣ ꯍꯜꯂꯣ ꯀ ꯅꯪ ꯑꯣꯏꯅ ꯄꯥꯏꯔꯛꯑꯕ
ꯑꯥ ꯑꯩꯈꯣꯏ ꯏꯆꯦꯅ ꯃꯥꯗꯣ ꯗ꯭ꯔꯣꯋꯤꯡ ꯌꯦꯛꯑꯦꯅ ꯑꯩꯈꯣꯏ ꯆꯦ ꯑꯥ ꯑꯩꯈꯣꯏꯗꯤ ꯗ꯭ꯔꯣꯋꯤꯡ ꯌꯦꯛꯏ ꯍꯥꯏ
ꯃꯈꯣꯏꯅꯣ ꯅꯣꯏ ꯅꯣꯏ ꯆꯩꯒ ꯅꯪꯒ ꯃꯈꯣꯏꯔꯥ ꯃꯅꯅ
ꯃꯥꯅꯒꯨꯝ ꯇꯧꯕꯅꯦ ꯑꯗꯨꯝ
ꯃꯥꯥꯟꯅꯩꯌꯦ ꯑꯗꯨꯝ ꯑꯩ ꯃꯈꯣꯟ ꯇꯥꯕꯗ ꯑꯩꯗꯤ ꯍꯧꯖꯤꯛꯀꯤꯗꯣ ꯀꯅꯦ ꯃꯥ ꯃꯥꯜꯂꯅꯤꯅ ꯅꯣꯏ ꯆꯦ ꯃꯥꯂꯣꯏꯅꯦ ꯍꯥꯏꯕ
ꯑꯗꯨꯅꯦ ꯑꯩꯈꯣꯏ ꯆꯦ ꯃꯃꯥꯟꯅꯕꯤ ꯑꯃꯅꯦ
ꯆꯄꯃꯅꯤꯌꯦ ꯀꯩꯅꯣ
ꯅꯪ ꯅꯪ ꯅ ꯀꯃ ꯃꯥꯏ ꯀ ꯃꯥꯏ ꯂꯩꯔꯤꯕ
ꯑꯁ ꯑꯩꯁꯦ ꯑꯁ ꯃꯌꯥꯝ
ꯀꯅꯥ ꯍꯅ ꯅꯣꯏ ꯆꯦꯅꯥ
ꯑꯥ ꯑꯩꯈꯣꯏ ꯏ ꯆꯦꯅ ꯑꯩꯁꯦ ꯌꯥꯝ ꯑꯣꯠꯄꯤꯔꯛꯑꯦ꯫
ꯍꯣꯏꯣꯏ ꯅꯣꯏꯁꯦꯗ ꯌꯥꯝ ꯐꯕ ꯅꯣꯏ ꯏꯁꯦꯅ ꯌꯥꯝꯅ ꯑꯐꯕ ꯃꯤ ꯑꯃꯕꯨꯗꯤ ꯅꯠꯇꯕꯅꯦ ꯑꯗꯣ ꯑꯐꯕ ꯑꯝꯇ ꯅ ꯆꯕꯥꯏꯅꯦ ꯑꯥ
ꯆꯨꯝꯃꯦ꯫
ꯐꯠꯇꯕꯅꯤ ꯐꯠꯇꯕꯅꯤ ꯑꯩꯅ ꯈꯪꯉꯤ ꯀꯩꯅꯣ ꯍꯧꯖꯤꯛꯇꯤ ꯗꯥꯏꯒ꯭ꯔꯥꯝꯗꯣ ꯅꯪꯅ ꯌꯦꯛꯅꯤꯅ ꯂꯧꯈ꯭ꯔꯒ ꯅꯣꯏꯆꯦ ꯑꯣꯏꯅ ꯌꯦꯛꯑꯦꯌꯦ꯫
ꯑꯩꯁꯦ ꯈꯔ ꯈꯣꯏ ꯆꯠꯂꯨꯔꯕ
ꯎꯝ ꯑꯗꯨ ꯅꯪꯁꯨ ꯑꯗꯨꯝ ꯈꯔ ꯅꯪꯅ ꯑꯗꯨꯝ ꯈꯔ ꯈꯔ ꯌꯦꯛꯀꯦꯁꯨ ꯌꯦꯛꯄꯤꯌꫭ ꯅꯠꯆꯦꯗꯣ ꯑꯗꯨꯝ ꯃꯥꯅ ꯑꯗꯨꯝ ꯌꯦꯛꯂꯩꯔꯗꯤ ꯗꯤ ꯋꯥꯔꯅꯤ
ꯍꯣꯏ ꯅꯨꯡꯊꯤꯟ ꯑꯗꯨꯋꯥꯏꯗ ꯆꯠꯇꯕ ꯅꯨꯃꯤꯠꯇ
ꯑꯃꯥꯏ ꯀꯩꯅꯣ ꯍꯥꯏꯁꯤꯕꯣ ꯅꯪ ꯅꯨꯡꯇꯤꯒꯤ ꯑꯗꯨꯝ ꯀꯣꯏ ꯆꯠꯂ ꯂꯩꯔꯕ ꯍꯥꯏꯁꯦ
ꯑꯩ ꯑꯩꯈꯣꯏ ꯏꯃꯥꯟꯅꯕꯤꯅ ꯈꯔ ꯄꯨꯊꯣꯛꯄꯤꯔꯛꯏꯁꯦ ꯌꯨꯝꯗ ꯂꯩꯔ
ꯌꯥ ꯀꯩꯅꯣ ꯌꯨꯝꯗ ꯂꯩꯕꯗ ꯀꯩꯁꯨ ꯉꯥꯎꯗꯕꯅꯤꯀꯣ
ꯑꯩꯗꯤ ꯍꫭꯁꯇꯦꯜꯗ ꯂꯩꯕꯅ ꯍꯦꯟꯅ ꯅꯨꯡꯉꯥꯏ
ꯍꯣꯁꯇꯦꯜ ꯗ ꯂꯩꯕꯅ ꯍꯦꯟꯅ ꯅꯨꯪꯉꯥꯏꯌꯥꯌꯦ ꯫ ꯌꯨꯝꯗꯒꯤ ꯃꯄꯥꯟ ꯊꯣꯛꯈ꯭ꯔꯒ ꯅꯨꯡꯉꯥꯏꯕꯤ ꯀꯥꯡꯕꯨꯗꯨꯅꯤꯅꯦ꯫
ꯎꯝ ꯃꯥꯅꯦ ꯐꯤꯆꯦꯗꯤ ꯍꯣꯁꯇꯦꯜꯗ ꯂꯩꯕ꯭ꯔꯥ
ꯑꯩ ꯑꯩꯁꯨ ꯂꯩ꯫ ꯑꯩꯁꯨ ꯍꯣꯁꯇꯦꯜꯗ ꯑꯩꯈꯣꯏ ꯍꯣꯁꯇꯦꯜꯗꯤ ꯅꯨꯡꯉꯥꯏꯇꯦ ꯑꯝ ꯑꯩꯗꯤꯅꯦ ꯍꯣꯏ ꯍꯣꯏ
ꯃ ꯑꯇꯣꯞꯄ ꯃꯣꯏ ꯃꯦꯗꯤꯀꯦꯜ ꯇꯝꯕꯒꯩꯒ ꯑꯗꯨꯝ ꯂꯩꯃꯤꯟꯅꯩꯔꯣ ꯍꯥꯏꯗꯤ ꯀꯩꯅꯣꯒꯨꯝꯕ
ꯍꯣ ꯍꯣ ꯍꯣꯏ ꯃꯣꯏ ꯂꯣꯏ ꯂꯩꯃꯤ ꯏꯅꯦꯅꯦ ꯃꯣꯏ ꯄꯤ ꯖꯤ ꯇꯧꯕ ꯈꯣꯠꯄ ꯂꯣꯏꯅ ꯍꯣꯁꯇꯦꯜꯁꯤꯗ
ꯑꯁ ꯃꯁꯛ ꯑꯩ ꯑꯩꯗꯤ ꯖꯦꯅꯤꯝ ꯃꯣꯏ ꯖꯦꯅꯤꯝꯁꯀꯤ ꯃꯣꯏ ꯔꯤꯌꯦꯜꯁꯇꯒ ꯊꯥꯒꯠꯂꯛꯄꯗꯗꯤ ꯅꯨꯄꯥ ꯃꯁꯛ ꯐꯖꯕ ꯌꯥꯝꯅ ꯊꯥꯒꯠꯂꯛꯄ ꯎꯏ
ꯀꯩꯅꯣ ꯍꯥꯏꯁꯤꯕꯣ ꯖꯦꯍꯤꯝꯁꯇ ꯀꯅꯥ ꯐꯖꯕ ꯇꯧꯒꯦ ꯑꯩ ꯌꯥꯝ ꯈꯪꯅꯤꯡꯉꯦ
ꯈꯪꯗꯦ ꯃꯣꯏ ꯏꯟꯇꯔꯟ ꯇꯧꯕ ꯃꯥꯜꯂꯦ
ꯏꯟꯇꯔꯟ ꯇꯧꯕ ꯑꯩ ꯑꯃꯕꯨ ꯎꯗꯤꯌꯦ ꯐꯖꯕ ꯑꯃ ꯇꯦꯛ ꯌꯥꯎꯗꯦ ꯑꯩꯒꯤ ꯃꯤꯠꯅ ꯈꯣꯏꯗꯥꯕ ꯀꯥꯏꯗꯣ ꯑꯃꯠꯇ ꯌꯥꯎꯗꯦ
ꯈꯪꯗꯦ ꯃꯣꯏ ꯏꯟꯐ꯭ꯂꯨꯋꯟꯁꯔꯒ ꯃꯥꯟꯕꯤ ꯀꯥꯡꯒꯨ ꯈꯤꯇꯪ ꯂꯩꯗꯅ ꯃꯁꯥꯒꯗꫭ ꯋꯥꯡ ꯆꯥꯎꯗꯅ ꯇꯧꯕꯗꯣ
ꯀꯩꯅꯣ ꯑꯃ ꯃꯥꯏꯀꯦꯜ ꯀꯥꯏꯗꯨꯔꯣ ꯁꯤꯃꯥꯒ ꯀꯨꯝꯕꯗꫭ ꯀꯨꯀꯨꯝꯕ ꯑꯃ ꯂꯩꯕꯅꯦ ꯑꯗꯨꯗꯤ ꯑꯗꯨꯁꯨ ꯑꯩꯗꯤ ꯃꯁꯛꯇꯣ ꯀꯌꯥ ꯍꯥꯏꯅꯗꯦ ꯑꯩꯅ ꯑꯩꯅ ꯑꯁꯦꯡ ꯀꯩꯅ ꯍꯥꯏꯁꯤꯅꯦ ꯑꯩ ꯅꯪ ꯅꯣꯏ ꯅꯪ ꯑꯩꯈꯣꯏꯗꯤ ꯀꯣꯔꯤꯌꯥꯒꯤ ꯔꯣ ꯉꯥꯎꯕꯅꯤꯅꯅꯦ ꯈꯪꯕ꯭ꯔꯥ ꯑꯄꯥꯝꯕ ꯑꯝꯇ ꯌꯥꯎ ꯍꯥꯏꯅ
ꯑꯗꯨꯒ ꯀꯩꯅꯣꯗꯁꯨ ꯃꯣꯏ ꯀꯩꯅꯣꯝ ꯍꯥꯏꯕꯅꯦ ꯁꯤꯖ ꯍꯥꯏꯕ꯭ꯔꯥ ꯑꯥ ꯁꯤꯖ ꯄꯖꯒꯤꯗꯁꯨ ꯑꯩꯈꯣꯏꯃꯥꯟꯅꯕꯤꯅ ꯐꯖꯕ ꯌꯥꯎꯕꯅꯦ ꯇꯧꯔꯛꯏꯦ
ꯑꯥ ꯑꯥ ꯑꯥ ꯁꯤꯇꯒꯤꯗꯤꯅꯦ ꯁꯤꯇꯒꯤꯗꯤ ꯑꯩꯅ ꯌꯥꯏꯌꯦ ꯑꯩꯅ ꯌꯥꯏ ꯁꯤꯖꯒꯤꯗꯤ ꯐꯖꯕ ꯌꯥꯝ ꯌꯥꯎꯕꯩ ꯁꯤꯖꯒꯤꯗꯤ ꯌꯥꯕꯣꯏ
ꯑꯗꯨꯅꯦ ꯑꯗꯨꯒ ꯀꯩꯅꯣꯒꯁꯨ ꯃꯃꯥꯏꯒꯗꯣ ꯁꯦꯠ ꯁꯦꯠꯀ ꯅꯥꯜꯂꯒ ꯅꯨꯄꯥꯈꯩꯗꯣ
ꯐꯖ ꯐꯖꯕ ꯌꯥꯝ ꯌꯥꯎꯕꯅꯦ ꯑꯩ ꯏꯃꯥꯟꯅꯕ ꯇꯝꯃꯦꯕꯀꯣ ꯑꯩ ꯄꯨꯟꯕ ꯍꯦꯛ ꯍꯦꯛ ꯆꯠꯂꯦꯕ ꯃꯣꯏ ꯑꯗꯨꯗ ꯃꯣꯏꯒꯤ ꯃꯟꯒꯨꯝꯕ ꯇꯧꯔꯛꯄꯗ ꯑꯗꯨꯝ ꯂꯥꯛꯑꯣ ꯂꯥꯛꯑꯣꯅ ꯑꯗꯨꯝ ꯀꯧꯏꯦ ꯑꯩꯦ ꯃꯌꯥꯝ ꯊꯤꯟꯅꯩꯕ ꯑꯗꯣ ꯃꯣꯏꯒꯤꯗꯣ ꯂꯣꯏ ꯑꯌꯥꯝꯕꯅꯦ ꯈꯪꯕ꯭ꯔꯥ ꯂꫭꯏꯝ ꯄꯩꯁꯥꯁꯨ ꯂꯣꯏ ꯄꯥꯏꯕꯅꯦꯕꯀꯣ ꯑꯗꯨꯒꯅꯦ ꯐꯁꯨ ꯐꯖꯕꯔꯦ ꯂꯣꯏꯅ ꯄꯩꯁꯥ ꯀꯗ ꯒꯤꯂ ꯄ ꯆꯍꯤꯍꯤ ꯃꯗꯥ ꯂ ꯂꯥꯛꯈ ꯀꯨꯟ ꯀꯨꯟ ꯊꯤꯔꯤꯉꯩ ꯀꯩꯅꯥꯛꯑꯣ
ꯑꯗꯨꯅꯦ ꯑꯗꯣ ꯃꯣꯏ ꯒꯕꯔꯃꯦꯟ ꯁꯦꯂꯦꯛꯁꯟꯁꯤꯁꯨ ꯂꯥꯛ ꯃꯉꯥꯅꯦ ꯑꯗꯨꯃꯥꯏꯅ ꯊꯤꯔꯤꯗꯣ ꯑꯗꯨꯗ ꯄꯥꯏꯗ꯭ꯔꯗꯤ ꯀꯃꯥꯏꯅ ꯄꯥꯏꯔꯣꯏꯗꯣꯏꯅꯣ
ꯄꯥꯏꯁꯨ ꯄꯥꯏꯔꯦ ꯃꯁꯛꯁꯨ ꯐꯖꯕ ꯌꯥꯝ ꯌꯥꯎꯕꯅꯦ ꯍꯣꯏ ꯐꯖꯕꯅ ꯂꯣꯏꯅꯗꯤ ꯅꯝꯗꯕꯅꯦ ꯑꯊꯤꯕꯗ ꯃꯌꯥꯝ ꯌꯥꯎꯕꯅꯦꯕꯀꯣ ꯑꯗꯨꯏꯁꯨ ꯑ ꯌꯥꯝ ꯌꯥꯎꯕꯅꯦ ꯑꯩ ꯎꯔꯦ
ꯑꯁꯃꯨꯊꯤ ꯌꯥꯝ ꯌꯥꯎꯋꯦ
ꯌꯥꯎꯕꯅꯦ ꯌꯥꯎꯕꯅꯤ
ꯑꯣ
ꯑꯈꯣꯏ ꯏꯃꯥꯅꯕꯤ ꯑꯩꯈꯣꯏ ꯏꯃꯥꯟꯅꯕꯤ ꯑꯃꯁꯨ ꯖꯦꯅꯤꯝꯁ ꯇꯝ ꯃꯥꯜꯂꯦ ꯃꯃꯥꯡ ꯆꯍꯤꯗ ꯆꯪꯈꯤꯕꯅꯦ
ꯅꯃꯥꯟꯅꯨꯄꯤꯒ ꯀꯩ ꯇꯝꯃꯤꯅꯣ
ꯎꯝ ꯑꯦꯝ ꯕꯤ ꯕꯤ ꯑꯦꯁ ꯇꯝꯕ ꯃꯥꯜꯂꯦ
ꯑꯣ ꯃꯃꯤꯡ ꯀꯩ ꯈꯥꯟꯗꯦꯅꯦ
ꯀꯪꯇ꯭ꯔꯤꯛ ꯀꯪꯉꯒ ꯑꯃ ꯂꯩꯕꯅꯦ
ꯎꯝꯝ ꯈꯪꯗꯦ ꯑꯗꯨꯒ ꯀꯩꯅꯣ ꯅꯪꯗꯤ ꯃꯄꯥꯟ ꯂꯝꯗꯝꯃꯤꯗꯨꯗꯤ ꯀꯩꯅꯣ ꯐꯖꯇ ꯄ ꯑꯝꯇ ꯌꯥꯎꯗ꯭ꯔꯥ
ꯑꯁ ꯕꯤꯍꯥꯔꯤꯒ ꯕꯦꯡꯒꯥꯂꯤ ꯃꯌꯥꯝ ꯁꯦꯒ꯭ꯔꯥꯛ ꯃꯅꯝ ꯅꯝꯊꯩꯕ ꯉꯇꯅ
ꯂꯣꯏ ꯅꯔꯈꯣꯅ ꯑꯗꯨ ꯁꯤꯖꯤꯟꯅꯩꯗꯣ ꯑꯃꯨꯛ ꯑꯩꯈꯣꯏꯁꯦ ꯂꯣꯟ ꯀꯩꯅꯣ ꯇꯧꯕ ꯁꯤꯖꯤꯟꯅꯩꯅ
ꯑꯣ ꯆꯨꯝꯃꯦ
ꯍ ꯎꯝ ꯋꯤ ꯑ ꯁꯣ ꯁꯣꯔꯤ ꯑꯩꯈꯣꯏꯒꯤ ꯀꯣꯜꯁꯦ ꯔꯤꯖꯦꯞ ꯆꯍꯟꯕꯤꯔꯛꯀꯅ
ꯍꯣꯏ ꯃꯣꯏ ꯃꯣꯏ ꯃꯣꯟꯁꯪ ꯂꯣꯏ ꯐꯖꯩꯗ ꯑꯪ
ꯑ ꯐꯖꯩ ꯐꯖꯩ ꯑꯗꯣ ꯃꯣꯏ ꯑꯗꯨꯝ ꯀꯩꯅꯣ ꯇꯧꯕꯅꯤꯅ ꯍꯣꯏ ꯑꯗꯨꯃꯥꯏꯅ ꯃꯣꯏꯁꯦ ꯃꯁꯥꯒꯤ ꯀꯩꯅꯣ ꯇꯧꯕꯅꯦ ꯃꯣꯏ ꯗꯤꯑꯣꯗ꯭ꯔꯦꯟ ꯀꯩꯀꯥꯁ ꯁꯤꯖꯤꯟꯅꯕꯩꯗꯤ ꯌꯥꯗꯕ ꯃꯥꯜꯂꯦꯕ
ꯑꯗꯨꯅꯦ ꯑꯩ ꯑꯁ ꯗꯤꯌꯣꯗ꯭ꯔꯦꯟ ꯒꯤꯐ ꯇꯧꯕꯤꯁꯤꯔꯥ ꯈꯜꯂꯤꯅꯦ ꯍꯥꯏꯕ
ꯑꯗꯣ ꯑꯗꯨꯒꯨꯝꯃꯨꯛ ꯇꯧꯔꯨꯔꯒꯁꯨ ꯌꯥꯝ ꯃꯤ ꯎꯠꯇꯕ ꯃꯥꯜꯂꯣꯏꯗ꯭ꯔꯥ ꯑꯗꯣ ꯃꯣꯏ ꯃꯁꯥꯁꯤ ꯁꯤꯖꯤꯟꯅꯕ ꯌꯥꯗꯦ ꯍꯥꯏꯕ ꯄꯨꯔꯥ ꯀꯩꯅꫭ ꯃꯣꯏꯒꯤ
ꯍꯥꯠꯇꯨꯅꯦ ꯑꯗꯨꯒ ꯃꯤꯅ ꯁꯟ ꯁꯟꯌꯦ ꯑꯣꯛ ꯊꯣꯡꯉꯨꯕꯁꯦ ꯅꯝꯊꯤꯕꯅ ꯂꯣꯏꯔꯦ ꯅꯝꯊꯤꯕꯅ ꯂꯣꯏꯔꯦ ꯇꯧꯔꯒ
ꯎꯝ ꯑꯩ ꯑꯩꯈꯣꯏ ꯆꯥꯅꯤꯡꯕꯩ ꯆꯥꯖꯕꯅꯦ ꯑꯗꯨꯗ ꯃꯣꯏꯗꯤ ꯆꯥꯗꯕꯅꯤꯅ ꯆꯥꯔꯨꯅꯨ ꯍꯥꯏꯕꯅꯤ ꯀꯩꯅꯣ ꯃꯣꯏꯅ ꯌꯥꯝꯅ ꯑꯗꯨꯌꯥꯝꯅ ꯌꯦꯡꯁꯤꯟꯕꯤꯔꯤꯗꯨꯕꫭ
ꯑꯗꯨꯅꯤ ꯅꯍꯪ ꯍꯣꯁꯇꯦꯜꯗ ꯑꯩꯈꯣꯏ ꯇ꯭ꯔꯥꯏꯕꯦꯜ ꯇꯤꯊꯦꯈꯩꯅ ꯇꯧꯔꯒ ꯌꯦꯟ ꯁꯣꯏꯕꯨꯝꯒ ꯇꯧꯔ ꯊꯣꯡꯕꯅꯦꯕ ꯏꯟꯗꯛꯁꯟꯗ ꯑꯗꯨꯒ ꯍ ꯍꯣꯁꯇꯦꯜꯁꯦ ꯄꯨꯜꯂꯞ ꯅꯝꯊꯤꯔꯖꯥꯠꯅꯦ ꯑꯗꯨꯒ ꯑꯩꯈꯣꯏꯗꯤ ꯅꯨꯡꯁꯤꯌꯦꯕ ꯑꯗꯨꯒꯤ ꯃꯗꯣ ꯑꯗꯨꯒ ꯅꯝꯁꯤꯕꯅꯅ ꯂ ꯑꯣꯏꯔꯦ ꯅꯣꯏꯁꯦ ꯇ ꯃꯨꯊꯠꯂꯣꯏ ꯌꯥꯗ꯭ꯔꯤ ꯃꯄꯥꯟ ꯊꯣꯡꯒꯦ ꯊꯣꯡꯉꯨꯔꯣ ꯃꯊꯛꯇ ꯊꯣꯡꯒꯦ ꯊꯣꯡꯉꯨꯔꯣ ꯇꯧꯔꯒ
ꯍ ꯆꯜꯂꯤꯕ
ꯑꯗꯨꯅꯦ
ꯎꯝ ꯑꯗꯨꯗꯥꯏ ꯃꯣꯏ ꯑꯗꯨꯝ ꯍꯦꯟꯇꯟꯕꯅꯦꯍꯦ ꯃꯤ ꯈꯔꯅꯦ ꯑꯗꯨꯝ ꯀꯃꯥꯏ ꯍꯥꯏꯅꯤ ꯃꯤ ꯑꯃꯒꯤ ꯀꯩꯅꯣ ꯗꯤꯁꯤꯖꯟ ꯔꯦꯁꯄꯦꯛ ꯇꯧꯕ ꯍꯩꯇꯕ ꯃꯤꯌꯥꯝ ꯌꯥꯎꯕ ꯂꯩꯕꯅꯤ ꯑꯩꯅ ꯀꯌꯥ ꯀꯗꯧꯗ ꯖꯦꯅꯤꯝꯁꯇꯒ ꯑꯩꯈꯣꯏꯒꯤꯅꯦ ꯁꯤꯗꯒ ꯂꯩꯕ ꯃꯤ ꯃꯌꯥꯝ ꯑꯁꯦ ꯑꯁ ꯌꯥꯝ ꯄꯛꯄ ꯄꯛꯇꯕ ꯌꯥꯝꯅ ꯊꯦꯡꯅꯗꯥꯅꯤ ꯑꯩꯅ ꯃꯋꯥꯎꯕꯨꯗꯤ ꯑꯝꯇ ꯂꯧꯕꯤꯖꯕ
ꯑꯗꯨꯅꯦ ꯇꯧꯕꯤꯒꯗꯕꯅꯤ
ꯀꯩꯗꯧꯅꯔꯨꯗꯣꯏꯅꯣ ꯃꯣꯏꯒ ꯑꯃꯨꯛ ꯀꯩꯅꯣ ꯃꯥꯟꯅꯔꯒ
ꯑꯗꯨꯅꯦ ꯑꯩꯈꯣꯏꯒꯤ ꯏꯅꯔꯖꯤꯒ ꯋꯦꯁ ꯇꯧꯅꯕꯅꯦ ꯑꯗꯨꯗꯩ ꯃꯥꯏꯗ ꯎꯔꯤꯡ ꯃꯌꯥꯝ ꯆꯨꯝꯊꯣꯛꯅꯛꯅꯔꯛꯅꯤ
ꯇꯞꯅ ꯇꯞꯅ ꯑꯗꯨꯝ ꯀꯩꯅꯣ ꯇꯧꯔ ꯂꯣꯏꯔꯦ ꯂꯣꯏꯔꯦ ꯑꯗꯨ ꯑꯗꯨꯝ ꯑꯗꯨꯅ ꯑꯩ ꯂꯩꯊꯣꯛꯑꯦ ꯑꯗꯨꯝ ꯇꯨꯃꯤꯟꯅ
ꯏꯟꯖꯥꯡꯗꯤ ꯍꯥꯎꯕ꯭ꯔꯥ
ꯍꯦꯟꯖꯥꯡꯃ ꯍꯧꯕꯤꯔꯅꯨ ꯍꯧꯕꯤꯔꯅꯨ ꯀꯣ ꯍ ꯈꯍꯥꯎ ꯇꯃ ꯈꯪꯉꯦꯗꯅ ꯄꯨꯟꯁꯤꯒꯤꯅꯦ ꯑꯩ ꯁꯨꯃꯥꯏꯅ ꯍꯥꯎꯇꯕ ꯍꯤꯟꯁꯥꯡ ꯆꯥꯗ꯭ꯔꯤꯀꯣ
ꯑꯦ ꯃꯣꯏ ꯂꯨꯄꯥ ꯀꯌꯥ ꯂꯧꯔꯤꯅꯣ ꯆꯍꯤ ꯊꯥ ꯑꯝꯗ
ꯊꯥꯝꯗ ꯑꯅꯤ ꯆꯍꯨꯝ
ꯑꯦ ꯑꯗꯨꯝ ꯃꯥꯟꯅꯒꯦ ꯇꯧꯋꯤꯒ ꯀꯣ ꯑꯩꯈꯣꯏꯒ
ꯑꯗꯨꯅꯦ ꯍꯥꯏꯔꯤꯁꯦ ꯑꯗꯨꯁꯨ ꯈꯨꯍꯥꯎ ꯇ ꯑꯃ
ꯀꯩꯀꯩ ꯄꯤꯔꯤꯅꯣ
ꯄꯤꯕ ꯍꯥꯏꯁꯦ ꯑꯌꯨꯛꯇꯗꯤ ꯗꯥꯜꯒꯨꯝꯕ ꯑꯗꯨꯝ ꯇꯧꯋꯦꯕ
ꯎꯝꯝ
ꯑꯗꯨꯒꯅꯦ ꯈꯪꯕ꯭ꯔꯥ ꯀ ꯄꯗꯩ ꯀꯥꯡꯁꯣꯏꯒ ꯇꯧꯕ ꯌꯥꯎꯋꯤ ꯀꯥꯡꯁꯣꯏꯗꯨꯗꯗꯤ ꯑꯂꯨꯕꯧ ꯊꯤꯕ ꯐꯪꯗꯦ ꯑꯗꯨꯒꯅꯦ ꯈꯪꯕ꯭ꯔꯥ ꯍꯋꯥꯏꯗꯨꯁꯨ ꯍꯋꯥꯏ ꯀꯩ ꯍꯥꯏꯇꯥꯔꯦ ꯏꯁꯤꯡ ꯏꯁꯤꯡꯅꯦꯕ
ꯑꯁ ꯀꯔꯤ ꯈꯨꯄꯤꯅꯣ ꯃꯣꯏꯒꯤꯗꯨꯕꯣ
ꯑꯗꯨꯒꯅꯤ ꯈꯪꯕ꯭ꯔ ꯅꯨꯡꯗꯥꯡꯁꯤꯁꯨ ꯌꯦꯔꯨꯝ ꯀꯩꯀꯥ ꯊꯣꯡꯉꯦ ꯍꯥꯏꯕ ꯋꯥꯅꯤ ꯈꯨꯍꯥꯎꯇ ꯑꯃ ꯌꯦꯔꯨꯝ ꯉꯥ ꯌꯦꯟ ꯀꯥꯏꯅꯒ ꯑꯗꯨꯝ ꯉꯥꯒ ꯊꯣꯡꯕꯁꯦ ꯈꯪꯗꯦ ꯉꯥ ꯃꯔꯨꯕꯧ ꯊꯤꯕ ꯐꯪꯗꯕ ꯌꯥꯎꯕꯅꯤ ꯌꯥꯝ ꯋꯥꯕꯅꯤ ꯑꯁ ꯑꯁꯦꯡꯀꯤ ꯌꯥꯝꯅ ꯄꯨꯔꯥ ꯕꯦꯔꯥꯅꯦ
ꯍꯥꯡ
ꯀꯔꯤ ꯑꯗꯨꯗ ꯍꯤꯡꯉꯇꯦ ꯑꯩꯈꯣꯏ ꯍꯤꯡꯕ ꯉꯝꯃꯕ ꯑꯗꯨ ꯍꯗ ꯃꯤꯒꯩꯁꯦ ꯍ ꯍꯧꯗꯒꯦ ꯑꯃꯨ ꯃꯣꯏ ꯏ ꯈ ꯑ ꯀꯩꯅꯣ ꯀꯩ ꯍꯥꯏꯇꯥꯔꯦ ꯃꯣꯏꯒꯤ ꯏꯟꯇꯔꯟ ꯈꯔ ꯑꯗꯨꯝ ꯀꯩꯅꯣ ꯃꯣꯏ ꯌꯨꯒ ꯊꯛꯄꯒ ꯌꯥꯎꯋꯦꯕ
ꯎꯝ
ꯑꯗꯨꯅꯒ ꯅꯨꯡꯗꯥꯡꯗꯒꯅꯦ ꯂꯥꯡꯉꯒꯒ ꯀꯥꯔꯟꯒ ꯊꯥꯕꯒꯤ ꯀꯩꯅꯣ ꯁꯤꯟꯁꯤꯗꯤꯅꯦ ꯃ ꯍꯅꯗ꯭ꯔꯖꯍꯥꯟ
ꯑꯗꯨꯅꯦ ꯌꯥꯝ ꯊꯤꯅ ꯆꯥꯎꯈꯠꯇꯕ ꯅꯨꯄꯥ ꯌꯥꯝ ꯂꯩꯇꯦ
ꯈꯪꯗꯦ ꯑꯩꯅꯦ ꯑꯩ ꯀꯩꯅꯣ ꯇꯧꯔꯅꯤ ꯑꯩ ꯑꯗꯨꯝ ꯇꯨꯃꯤꯟꯅ ꯑꯗꯨꯝ ꯑꯩꯒꯤ ꯀꯥꯗꯨꯗ ꯇꯨꯃꯤꯟꯅ ꯂꯩꯖꯔꯒ ꯑꯗꯨ ꯇ ꯑꯗꯨꯅꯦ ꯑꯩ ꯈꯔ ꯂꯩꯔꯒ ꯍꯥꯡꯒ ꯂꯩꯔꯒ ꯍꯦꯟꯗ ꯍꯦꯟꯖꯤꯜꯂꯛꯑꯒꯗꯤ ꯑꯩ ꯑꯗꯨꯝ ꯊꯣꯛꯂꯛꯑꯅꯤ ꯍꯣꯁꯇꯦꯜ ꯑꯗꯨꯗꯒꯤ
ꯑꯦ ꯃꯣꯏ ꯍꯣꯁꯦꯜ ꯆꯍꯤ ꯆꯍꯤꯅ ꯊꯥ ꯑꯝꯗ ꯂꯨꯄꯥ ꯀꯌꯥ ꯂꯧꯒꯦ
ꯊꯥꯝꯗ ꯑꯅꯤ ꯆꯍꯨꯝ
ꯎꯝ ꯍꯥꯏꯗꯤ ꯆꯥꯕ ꯀꯩꯀꯥ ꯌꯥꯎꯔꯒ
ꯆꯥꯕ ꯑꯩꯈꯣꯏ ꯑꯇꯩ ꯀꯩꯅꯣ ꯀꯩꯀꯥꯗꯨꯗꯤ ꯀꯩꯝꯇ ꯇꯧꯗ꯭ꯔꯦꯗꯅ ꯆꯥꯕ ꯈꯛꯀꯤꯅꯦꯕ ꯑꯅꯤ ꯆꯥꯍꯨꯝ ꯍꯥꯏꯁꯦ ꯂꯩꯕ ꯀꯩꯀꯥꯁꯨ ꯑꯗꯨ ꯂꯣꯏ ꯌꯥꯎꯔꯦ
ꯑꯩꯍ ꯐꯩꯌꯦ
ꯑꯗꯨꯅꯤ ꯆꯥꯕꯒꯤ ꯃꯦꯁ ꯃꯦꯁ ꯐꯤ ꯍꯥꯏꯕꯩ ꯋꯥꯅꯦꯕꯀꯣ ꯑꯇꯩ ꯑꯇꯣꯞꯄ ꯀꯩ ꯑꯍꯦꯟꯕ ꯄꯤꯗꯦꯕ
ꯑꯣ
ꯑꯗꯣ ꯏꯁꯤꯡꯒ ꯑꯌꯨꯛꯇꯒ ꯏꯁꯤꯡꯒ ꯇꯥꯗꯕꯒ ꯌꯥꯎꯏꯌꯦ
ꯀꯩꯅꯣ ꯌꯥꯝ ꯆꯥꯎꯈꯠꯇꯤꯌꯦ
ꯑꯗꯨꯅꯦ ꯍꯥꯏꯁꯦ ꯏꯁꯤꯡꯒ ꯇꯥꯗ꯭ꯔꯒꯅꯦ ꯍ꯭ꯔꯣ ꯑꯩꯈꯣꯏꯁꯦ ꯀꯣꯂꯦꯖꯇꯣ ꯆꯠꯇꯕꯒ ꯌꯥꯎꯖꯥꯠꯅꯤ
ꯑꯁ ꯑꯩꯈꯣꯏꯗꯤ ꯀꯩꯅꯣ ꯄꯨꯔꯥ ꯐꯤꯜꯇꯔ ꯋꯥꯇꯔꯅꯒ ꯃꯥꯏꯒ ꯇꯥꯟꯅꯔꯒ ꯑꯩꯈꯣꯏ ꯑꯥꯗꯗꯤꯦ
ꯎꯝ ꯐꯤꯜꯇꯔ ꯋꯥꯇꯔꯒ ꯍꯥꯏꯕ ꯏꯃ ꯅꯣꯏꯒꯤꯗꯨꯗꯤ ꯑꯥ ꯊꯥꯡ ꯋꯥꯡꯅ ꯂꯩꯕꯒꯤꯅꯦ ꯑꯈꯣꯏꯒꯤꯗꯗꯤ ꯌꯥꯝ
ꯎꯝ ꯃꯅꯤꯄꯨꯔꯒꯤꯗꯤ ꯈꯤꯇꯪꯁꯨ ꯄꯈꯥꯗꯦꯕ
ꯍꯣꯏ ꯑꯗꯨꯒꯅꯦ ꯈꯪꯕ꯭ꯔꯥ ꯑꯃꯨꯛ ꯅꯨꯄꯥꯒꯤ ꯍꯛꯆꯦꯜ ꯑꯣꯏꯕꯅꯤꯅꯅꯦ
ꯎꯐ
ꯚꯣꯏꯁ ꯑꯁꯇꯦꯟꯁꯤꯅꯅꯦ ꯈꯪꯕ꯭ꯔꯥ ꯌꯥꯝ ꯊꯤꯅ ꯃꯣꯏꯗꯣ ꯀꯃꯥꯏꯅ ꯍꯥꯏꯅꯤ ꯌꯥꯝꯅ ꯅꯥꯟꯖꯗꯦ ꯍꯥꯏꯇꯥꯔꯦ ꯂꯨ ꯅꯥꯟꯖꯗꯦꯕ ꯈ ꯈꯣꯡ ꯆ ꯈꯣꯡ ꯆꯠꯐꯝꯒꯗꯣ ꯈꯪꯕ꯭ꯔꯥ ꯂꯩꯈꯣꯝꯒꯤ ꯃꯃꯤꯒ ꯇꯥꯡꯇꯥꯛꯅꯤ ꯈꯪꯕ꯭ꯔꯥ ꯂꯩꯈꯣꯝ ꯑꯣꯏꯅ ꯊꯥꯒꯠꯂꯒ ꯀꯩꯅ ꯂꯩꯖꯥꯠꯅꯤ ꯈꯪꯕ꯭ꯔꯥ ꯍꯩꯅꯗꯣ ꯑꯃꯅ ꯑꯝꯇ ꯌꯦꯡꯉꯨꯅꯦ ꯈꯤꯇꯪ ꯁꯦꯅꯤꯌꯔ ꯑꯣꯏꯕꯈꯩꯅ ꯃꯣꯏ ꯃꯌꯥꯝꯅ ꯇꯣ ꯂꯧꯅꯔꯒ ꯖꯨꯅꯤꯌꯔ ꯑꯇꯩ ꯃꯌꯥꯝꯗꯣ ꯈꯥꯏꯗꯣꯛꯅ ꯈꯥꯏꯗꯣꯛꯅꯔꯒ ꯂꯣꯏꯅ ꯂꯣꯏꯁꯤꯟꯅꯅꯍꯟ ꯌꯥꯏꯅꯦ ꯑꯣ ꯑꯩꯈꯣꯏꯒꯤ ꯍꯣꯁꯇꯦꯜꯒꯤ ꯀꯤꯌꯔ ꯇꯦꯛꯀꯔ ꯂꯩꯗꯣ ꯃꯣꯏꯗ ꯍꯥꯏꯔꯒ ꯍꯧꯖꯤꯛꯀꯤ ꯀꯃꯥꯏ ꯍꯥꯏꯅꯤ ꯁꯦꯡꯍꯟ ꯌꯥꯏꯅꯦꯕ ꯁꯦꯡꯅꯕ ꯊꯝꯕꯗ ꯀꯌꯥꯝ ꯄꯩꯁꯥ ꯆꯪꯗꯧꯔꯤꯒꯦ ꯅꯠꯇ꯭ꯔꯥ
ꯑꯗꯨꯅꯦ
ꯑꯅꯤ ꯆꯍꯨꯝꯗꯣ ꯑꯅꯤ ꯆꯥꯝꯉꯥ ꯂꯧꯒꯦ ꯍꯥꯏꯔꯣ ꯍꯣꯁꯇꯦꯜꯗꯣ ꯂꯣꯏ ꯁꯦꯡꯇꯣꯛꯑꯒꯅꯥ ꯅ ꯂꯨꯅ ꯊꯝꯅꯕꯅ ꯍꯥꯏꯔꯨꯕ ꯂꯣꯏꯅ ꯄꯤꯅꯔꯛꯀꯅꯤꯕ
ꯑꯗꯨꯅꯦ ꯑꯁ
ꯅ ꯀꯩꯅꯣ ꯂꯤꯛꯑꯒꯗꯤꯅꯦ ꯈꯪꯗ꯭ꯔꯦꯕꯣ ꯑꯩꯈꯣꯏꯁꯤꯇꯣ ꯑꯩꯈꯣꯏꯒꯤ ꯀꯩꯅꯣꯁꯤꯗꯅꯦ ꯃꯅꯤꯄ ꯇꯗ ꯅꯨꯄꯤꯒꯤꯅ ꯑꯃꯨꯛ ꯃꯣꯏ ꯃꯁꯥ ꯃꯁꯥ ꯁꯦꯡꯖꯩꯅꯤꯗꯅ
ꯑꯗꯨꯅꯦ ꯋꯥꯁꯔꯨꯝꯒꯗ ꯌꯥꯝ ꯅꯥꯜꯂꯦ ꯍꯥꯏꯌꯦ
ꯑꯧꯅꯦ ꯑꯗꯨꯅꯅꯦ ꯈꯪꯕ꯭ꯔꯥ ꯅꯨꯄꯥꯈꯩꯒꯤꯗꯤꯅꯦ ꯂꯣꯏꯔꯝꯃꯨꯛꯇꯣꯏꯕ ꯑꯩꯅꯦ ꯑꯩ ꯄꯦꯜꯂꯕꯅꯤꯀꯣ
ꯃꯣꯏ ꯆꯤꯆꯤꯍꯣꯏꯒꯤꯗꯤ ꯆꯍꯤ ꯑꯃꯗ ꯐꯤ ꯀꯌꯥ ꯑꯣꯏꯒꯦ
ꯑꯍꯥꯟꯕꯗꯤ ꯁꯤꯛꯁꯇꯤ ꯑꯣꯏꯔꯝꯃꯦꯗꯅ
ꯎꯝ
ꯑꯣ ꯁꯤꯛꯁꯇꯤꯗꯨꯗꯒꯤ ꯍꯟꯊꯔꯛꯇꯤ ꯍꯟꯊꯔꯛꯀꯅꯤ ꯍꯥꯏꯕꯅꯤ ꯑꯗꯨ ꯀꯌꯥ ꯑꯣꯏꯗꯣꯏꯅꯣ ꯈꯪꯗꯣꯏꯔꯤꯁꯦ
ꯑꯣ ꯑꯗꯨꯒ ꯀꯩꯅꯣꯒꯤꯗꯤ ꯃꯣꯏ ꯑꯗꯨꯝ ꯃꯥꯟꯅꯕ꯭ꯔꯣ ꯃꯣꯏ ꯕꯤ ꯑꯦꯝ ꯕꯤ ꯕꯤ ꯑꯦꯁ ꯇꯝꯕ ꯀꯥꯡꯒꯕꯨꯈꯩꯒ ꯌꯥꯝ ꯌꯥꯝ ꯐꯩꯌꯦ
ꯈꯪꯗꯦ ꯑꯩ ꯋꯥꯔꯕꯅꯤ
ꯑꯃ ꯆꯤꯇꯤ ꯕꯥꯏꯌꯑꯣ ꯇꯨꯗꯦꯗ ꯂꯩꯔꯝꯕꯗꯣ ꯑꯗꯨꯗ ꯑꯩꯈꯣꯏ ꯀꯩꯕ
ꯎꯝ ꯑꯩꯈꯣꯏ ꯗꯗꯥ ꯀꯖꯤꯟ ꯑꯃꯒꯤ ꯃꯃꯥꯟꯅꯕ ꯑꯃꯁꯨ ꯂꯩꯔꯝ ꯃꯥꯜꯂꯦ ꯇ꯭ꯔꯥꯏꯕꯅꯤ ꯑꯃ ꯔꯍꯥꯗꯨꯗꯣ
ꯑꯣꯔ ꯍꯥꯖꯨꯗꯣ
ꯍꯣꯏ ꯃꯁꯥ ꯌꯥꯝ ꯐꯖꯕꯅꯦ
ꯐꯖꯕꯅꯦꯦ ꯐꯖꯕꯅꯦꯦ ꯅꯨꯡꯁꯤꯕꯅꯦ ꯑꯁꯦꯡ ꯀꯗꯩ ꯑꯉꯥꯡꯗꯣ ꯑꯗꯨꯃꯥꯏꯅ ꯌꯥꯝꯅ ꯏꯁꯃꯥꯔꯠ ꯑꯣꯏꯖꯕꯅꯦꯕ
ꯑꯗꯨꯅꯦ ꯃꯌꯥꯡꯒꯗꯣ ꯀ ꯀ ꯇꯧꯔꯒ ꯃꯁꯛ ꯀ ꯉꯧꯔꯣ ꯀ ꯉꯧꯔꯣ ꯌꯥꯝ ꯐꯖ ꯐꯖꯕꯅꯤ ꯌꯥꯝ ꯅꯥꯟꯁꯨ ꯅꯥꯟꯕꯅꯤ
ꯅꯍꯥꯟꯕꯨꯗꯣꯗꯗꯦꯕ ꯃꯥꯁꯦ ꯃꯈꯣꯛꯛ ꯑꯗꯣ ꯁꯣꯍꯧꯔꯒ ꯘꯔꯤ ꯑꯃꯒ ꯑꯗꯨꯝ ꯁꯤꯕꯀꯣ ꯃꯥꯅ ꯒꯥꯔꯤ ꯁꯨꯕꯗ ꯌꯥꯝ ꯐꯖꯕꯗꯣ ꯈꯪꯗ꯭ꯔꯦ ꯍꯦꯟ ꯃꯣꯗꯦꯜꯒ ꯑꯣꯏ ꯌꯥꯅꯤ ꯍꯥꯏꯕꯗꯨꯉꯥꯡꯗꯣ ꯐꯪꯕ꯭ꯔꯥ
ꯑꯩꯁꯨ ꯉꯥꯎꯔꯝꯃꯤꯅꯦ ꯃꯉꯣꯟꯗ
ꯍꯩꯃ ꯍꯃ ꯅꯪꯅ ꯉꯥꯎꯗꯕ ꯃꯤ ꯂꯩ ꯁꯥꯔꯝꯃꯔꯣꯏꯅ ꯈꯪꯉꯤ
ꯁ
ꯎꯝ
ꯅꯥꯟꯕꯗꯧꯕꯗ ꯉꯥꯎꯖꯕ ꯈꯤꯇꯪꯅꯦ
ꯍꯣꯏ ꯅꯥꯟꯕ ꯃꯁꯥꯅ ꯃꯁꯥ ꯑꯗꯨꯝ ꯀꯦꯔꯤ ꯇꯧꯔ ꯆꯠꯄ ꯃꯤꯇꯅ ꯌꯦꯡꯕ ꯅꯨꯡꯉꯥꯏꯇ꯭ꯔꯥ ꯑꯦꯇ꯭ꯔꯦꯛꯇꯤ ꯑꯣꯏꯗ꯭ꯔꯣ ꯈꯪꯗꯦ ꯑ ꯑꯗꯨ ꯑꯗꯨꯝ ꯀꯧꯅꯔꯅꯦ ꯈꯔ
ꯑꯧ
ꯑꯩꯁꯨ ꯂꯩꯔꯝꯃꯦ ꯑꯗꯨꯝ ꯀꯥꯟꯗ
ꯑꯗꯨꯒ ꯃꯥ ꯍꯟꯗꯛ ꯗꯦꯠ ꯁꯤꯛꯁꯇꯔ ꯀꯩꯅꯣꯃ ꯊꯣꯛꯂꯛꯀꯅꯤ ꯍꯥꯏꯕꯅꯦꯕ ꯑꯗꯨꯗ ꯆꯤꯡꯀꯥꯎꯁꯦ ꯑꯩꯈꯣꯏ ꯍꯥꯏꯅꯩꯕ ꯃꯥ ꯁꯤꯂꯣꯡꯗ ꯇꯝꯕꯅꯦ ꯁꯦꯟ ꯑꯦꯟꯊꯅꯤꯁꯤꯇ ꯑꯃ ꯖꯤꯑꯣꯂꯣꯖꯤ ꯇꯝꯕꯅꯦ
ꯖꯤ
ꯖꯤ ꯑꯣꯂꯣꯖꯤ
ꯖꯤꯑꯣꯣꯂꯣꯖꯤ ꯑꯣ ꯊꯣꯛꯂꯛꯀꯅꯤꯌꯦ
ꯎꯝ
ꯎꯝꯝ